ꯇꯧ
ꯍꯜꯂꯥꯎ ꯍꯜꯂꯥꯎ ꯇꯥꯔꯦ
ꯎꯝ ꯌꯨꯝꯗꯒꯤꯅꯦ ꯌꯨꯝꯒꯤ ꯈꯨꯟꯗꯩ ꯊꯣꯛꯍꯂ ꯌꯨꯝꯗ ꯂꯩꯇꯕꯗꯣ ꯑꯗꯨꯅꯤꯗ
ꯑ ꯚꯥꯏꯕ꯭ꯔꯦꯁꯟꯗꯨ ꯂꯧꯊꯣꯛꯀꯦꯔꯣ
ꯂꯧꯇꯨꯀꯦ ꯂꯧꯇꯨꯀꯦ ꯂꯧꯊꯣꯛꯈ꯭ꯔꯦ
ꯀꯌꯥꯝ ꯇꯤꯟꯅꯕ ꯄꯨꯟꯕ ꯌꯥꯝ ꯅꯨꯡꯉꯥꯏꯗꯧ ꯃꯥꯜꯂꯦ ꯅꯪꯁꯦ
ꯀꯃꯥꯏꯅ
ꯈꯪꯗꯦ ꯋꯥꯉꯥꯡ ꯁꯉꯥꯡ ꯋꯥ ꯉꯥꯡꯕꯗꯣ
ꯍꯩꯇꯕꯅꯦ ꯑꯩꯗꯣ ꯋꯥ ꯉꯥꯡꯕ ꯍꯩꯇꯕꯒꯤ ꯑꯩꯒꯤ ꯏꯃꯥꯟꯅꯕꯤ ꯅꯠꯇ꯭ꯔꯗꯤ ꯋꯥꯔꯤ ꯁꯅ ꯁꯥꯟꯅꯕꯗꯣ ꯈꯔ ꯅꯨꯡꯉꯥꯏꯇꯦ ꯈꯟꯕꯅꯦꯕꯀꯣ ꯑꯗꯣ ꯏꯃꯥꯟꯅꯕꯤ ꯁꯨꯝ ꯉꯥꯏꯔ ꯂꯩꯔꯗꯤ ꯌꯥꯔꯣꯏꯅ ꯑꯦꯅꯦ ꯭ꯔꯨꯨꯞ ꯍꯥꯄꯣ ꯍꯥ ꯍꯥꯞꯌ ꯍꯥꯄꯌꯑꯣ ꯍꯥꯏ ꯑꯗꯨꯗꯨꯒꯤꯅꯤꯗ ꯑꯦꯛꯖꯥꯝ ꯊꯥꯗ꯭ꯔꯣ ꯃꯥꯁꯇꯔ ꯇꯧꯅꯤꯡꯉꯥꯏꯒꯤ
ꯊꯥꯗꯦꯗ ꯑꯗꯨꯗꯤ
ꯊꯥꯖꯤꯜꯂꯨ ꯌꯥꯗ꯭ꯔꯥ ꯇꯧꯗ꯭ꯔꯁꯨ
ꯑꯣ ꯏ ꯀꯇꯕ ꯃꯅ ꯆꯥꯗ
ꯀꯩꯒꯤꯅꯣ ꯍꯥꯏꯁꯦ
ꯇꯜꯦꯗ
ꯇꯟꯒꯅꯨꯍꯦ ꯇꯟꯕ ꯌꯥꯗꯦ
ꯑꯩꯈꯣꯏ ꯁ꯭ꯀꯨꯜ ꯀꯥꯕ ꯃꯇꯝꯗ ꯁ꯭ꯀꯨꯜꯗꯨ ꯐꯖꯅ ꯀꯥꯔꯛꯇ꯭ꯔꯦ ꯍꯥꯏꯗꯤ ꯑꯩꯈꯣꯏ ꯀ꯭ꯂꯥꯁ ꯇꯦꯟ ꯊꯥꯕꯗꯣ ꯀꯣꯚꯤꯠ ꯍꯧꯔꯦꯗꯅ ꯂꯥꯏꯔꯤꯛꯇꯨ ꯐꯖꯅ ꯄꯥꯗ꯭ꯔꯦ ꯀ꯭ꯂꯥꯁꯁꯨ ꯐꯖꯅ ꯆꯠꯇ꯭ꯔꯦ ꯖꯦꯔꯣꯗꯅꯦ ꯀꯣꯛꯇ ꯌꯥꯎꯔꯤꯁꯦ ꯍꯧꯖꯤꯛ ꯌꯦꯔꯨꯝ
ꯑꯗꯨ ꯀꯣꯟꯅ ꯇꯞꯅ ꯇꯞꯅ ꯑꯗꯨꯝ ꯀꯩꯅꯣ ꯇꯧꯔꯛꯀꯅꯤꯗ ꯍꯣꯠꯅꯔꯀꯥꯟꯗ
ꯍꯣꯠꯅꯕꯁꯨ ꯉꯝꯗ꯭ꯔꯦ ꯍꯣꯠꯅꯕꯁꯨ ꯂꯩꯇ꯭ꯔꯦ ꯍꯣꯠꯅꯗ꯭ꯔꯦ ꯀꯔꯤ
ꯍꯣꯏ ꯑꯗꯨꯕꯨꯗꯤ ꯇꯟꯗꯤ ꯇꯟꯊꯕꯅꯤ ꯈꯔꯗꯤ
ꯉꯥꯏꯈꯣꯀꯣ ꯃꯤꯡꯗꯣ ꯑꯃꯨꯛꯀ ꯌꯦꯡꯒꯦ
ꯑꯩ ꯍꯥꯏꯔꯛꯎꯔꯣ
ꯌꯥꯔꯦ ꯎꯔꯦ
ꯎꯝ ꯎꯝꯝ
ꯌꯥꯝ ꯌꯥꯝ ꯈꯣꯏꯔꯝꯒꯅꯤ ꯇꯥꯕꯗ ꯀꯩꯅꯣꯝ ꯇꯧꯔꯝꯒꯅꯤꯀꯣ
ꯂꯨꯜꯂ
ꯑ
ꯀꯩꯁꯣ ꯀꯥꯏꯗꯦꯗ
ꯅꯣꯛꯅꯤꯡꯗ꯭ꯔꯥ
ꯍꯣꯏ ꯅꯣꯛꯅꯤꯡꯉꯤ
ꯅꯁꯤ ꯍꯣꯏ ꯅ ꯍ ꯐ ꯅ ꯀꯕꯨ
ꯃꯌꯥꯝꯁꯦ ꯏꯌꯥ ꯏꯌꯥ ꯂꯥꯎꯅꯔꯦ ꯇꯧꯔꯤꯁꯦ
ꯀꯩꯅꯣ ꯑꯦꯌꯔꯕꯤꯁ ꯍꯥꯞꯄ꯭ꯔꯥ
ꯍꯥꯄꯦ ꯅꯠꯇ꯭ꯔꯗꯤ ꯌꯥꯝ ꯌꯥꯝ ꯄꯤꯛꯅ ꯇꯥꯏꯌꯦ ꯑꯩꯉꯣꯟꯗ ꯇꯥꯗꯕ ꯑꯗꯨꯗꯨꯒꯤ
ꯑꯣ ꯍꯥꯞꯇ꯭ꯔꯗꯤ ꯐꯥꯗꯣꯏꯅꯦ ꯑꯗꯣ
ꯀꯩꯝ ꯇꯥꯗꯦ ꯑꯩꯅ ꯑꯗꯨ ꯂꯧꯊꯣꯛꯄ ꯀꯥꯟꯗ ꯑꯗꯨꯗꯨꯒꯤꯅꯤ ꯎꯄꯥꯏ ꯂꯩꯇ꯭ꯔꯕ ꯑꯩꯗꯣ ꯈꯪꯗꯦ ꯍꯥꯟꯅꯗꯤ ꯈꯤꯇꯪ ꯀꯟꯅ ꯇꯥꯔꯝꯃꯦꯕ ꯑꯗꯣ ꯎꯝ ꯅꯍꯥꯟꯃꯨꯛ ꯀꯩꯅꯣ ꯔ ꯊꯣꯛꯧꯕꯗꯇꯥ ꯑꯗꯨꯗꯗꯨꯒꯤꯅꯤꯗꯥ ꯃꯣꯏꯅ ꯁꯤ ꯍꯥꯏꯕꯗꯣ ꯅꯝꯕꯔ ꯑꯃ ꯗ ꯐꯣꯔ ꯐꯣꯔ ꯇꯥꯏꯝꯁ ꯍꯥꯏꯕ ꯅꯠꯇ꯭ꯔꯣ ꯍꯥꯏꯕ꯭ꯔꯥ ꯀꯩꯅꯣꯝ ꯍꯥꯏꯕ ꯅꯨꯃꯤꯠ ꯑꯃꯗꯒꯤ ꯑꯗꯨꯃꯥꯏꯅ ꯍꯥꯏꯕ ꯃꯥꯜꯂꯦꯀꯣ
ꯍꯧꯖꯤꯛ ꯃꯦꯁꯦꯁ ꯊꯥꯔꯛꯀꯦ ꯑꯗꯨꯝ ꯄꯥꯏꯌꯣꯀꯣ ꯃꯦꯁꯦꯁ ꯊꯥꯔꯛꯀꯦ ꯌꯦꯡꯉꯣꯀꯣ ꯑꯗꯨꯝ ꯄꯥꯏꯌꯣ ꯉꯥꯏꯈꯣ ꯉꯥꯛꯇꯪ
ꯉꯥꯏꯒꯦ ꯉꯥꯏꯒꯦ
ꯉꯥꯏꯌꯨ ꯉꯥꯏꯌꯨ ꯉꯥꯛꯇꯪ ꯑꯍꯣ
ꯍꯜꯂꯣ
ꯌꯥꯔꯦ ꯃꯄꯥꯟꯗ ꯐꯝꯕꯅꯦ ꯌꯥꯝ ꯁꯥꯏ ꯉꯁꯤ ꯅꯨꯡꯁꯥ ꯊꯣꯛꯄꯗ ꯀꯔꯤ ꯐꯧ ꯍꯥꯏꯗꯔ ꯍꯥꯏꯕ ꯍꯩꯇꯦ ꯑꯗꯨ ꯐꯥꯎꯕ ꯉꯔꯥꯡ ꯅꯣꯡ ꯑꯗꯨꯝ ꯆꯨꯔ ꯂꯩꯕꯗ ꯔꯁꯟ ꯆꯥꯕꯗ ꯆꯥꯕ ꯌꯥꯗ ꯋꯥꯠ ꯆꯝꯀꯜꯂꯦ
ꯆꯤꯡꯗꯔ
ꯎꯝ ꯍꯣꯏ
ꯎꯝ ꯅꯨꯡꯉꯥꯏꯕꯧ
ꯅꯨꯡꯉꯥꯏ ꯑꯗꯨꯝ ꯌꯨꯝꯗ ꯂꯩꯕꯅ ꯍꯦꯟꯅ ꯑꯗꯨꯝ ꯅꯨꯡꯉꯥꯏꯕ ꯃꯥꯜꯂꯦ ꯍꯥꯏꯗꯤ ꯆꯥꯅꯤꯡꯕ ꯍꯩꯒꯨꯝꯕ ꯅꯠꯇ꯭ꯔꯒꯅ ꯑꯇꯣꯞꯄꯁꯨ ꯌꯥꯝ ꯄꯥꯜꯂꯦꯗꯅ ꯌꯨꯝ ꯐ꯭ꯂꯠꯇ
ꯍꯣꯏ ꯍꯣꯏ ꯍꯣꯏ ꯑꯗꯨꯕꯨꯗꯤ ꯌꯨꯝꯗꯗꯤ ꯂꯣꯏ ꯐꯪꯕꯅꯤꯅ
ꯎꯝ
ꯀꯩꯀꯩ ꯍꯩ ꯄꯥꯟꯒꯦ
ꯑꯝ ꯁꯝ ꯄꯨꯔꯥꯅꯤ ꯂꯦꯝꯕꯨꯅꯦ ꯑꯗꯨꯒꯪ ꯃꯪꯒꯤ ꯍꯥꯏꯕ꯭ꯔꯥꯪ ꯍꯥꯏꯕ꯭ꯔꯥ ꯑꯗꯨꯅꯦ ꯍꯩꯅ ꯑꯗꯨ ꯀ ꯃꯃꯤꯡ ꯈꯪꯗ꯭ꯔꯦ ꯑꯃꯗꯤ
ꯆꯥꯕ ꯂꯣꯏꯅ ꯌꯥꯔꯕꯣ ꯍꯩꯅꯧꯥꯟ ꯍꯩꯅꯧ ꯄꯥꯟꯗ꯭ꯔꯥ
ꯍꯩꯅꯧꯁꯨ ꯆꯥꯕ ꯌꯥꯔꯦ
ꯎꯝ ꯍꯥꯎꯔꯝꯒꯅꯤ ꯆꯤꯡꯗ ꯄꯥꯟꯕꯅꯤꯅ
ꯍꯥꯎꯋꯦ ꯑꯗꯨꯒ ꯉꯔꯥꯡ ꯁꯟꯗꯦꯗ ꯑꯩꯕꯨꯕꯣꯛ ꯑꯩꯈꯣꯏꯗ ꯆꯠꯂꯦꯕꯀꯣ ꯑꯗꯨꯒ ꯉꯔꯥꯡ ꯍꯜꯂꯛꯄ ꯑꯗꯨꯗꯁꯨ ꯍꯩ ꯄꯨꯔꯛꯑꯦ ꯍꯩꯅꯧꯗꯣ ꯌꯥꯝ ꯊꯨꯝꯃꯦ ꯍꯥꯎꯋꯦ
ꯑꯣ ꯐꯥꯏꯩꯅ ꯑꯗꯨꯗꯤ
ꯉꯔꯥꯡ ꯄꯨꯡ ꯃꯉꯥ ꯑꯗꯨꯋꯥꯏꯗ ꯍꯜꯂꯛꯑꯦꯕ ꯑꯩ
ꯂꯥꯞꯅꯕ꯭ꯔꯣ ꯅꯛꯅꯕ꯭ꯔꯣ
ꯂꯞ ꯄꯦ ꯍꯣꯏ ꯂꯥꯞꯄꯦ ꯈꯣꯡꯅ ꯆꯠꯂꯤꯅꯦ ꯑꯗꯨ ꯑꯣꯏꯔꯁꯨ ꯈꯣꯡꯅ ꯑꯗꯨꯝ ꯆꯠꯅꯩ
ꯑꯥ
ꯃꯤꯅꯤꯠ ꯀꯨꯟꯊ꯭ꯔꯥꯃꯨꯛ ꯆꯠꯂꯝꯒꯅꯤ ꯑꯩꯗꯤ ꯇꯞꯅ ꯇꯞꯅ ꯆꯠꯄꯒꯤꯦ
ꯎꯝ ꯀꯣꯂꯦꯖꯇ ꯂꯥꯛꯄꯗꯤ ꯍꯥꯏꯗꯤ ꯀꯩꯗ ꯂꯥꯛꯑꯦ
ꯑꯗꯨꯗꯤ ꯀ꯭ꯂꯥꯁ ꯌꯥꯎꯗꯌꯦ ꯆꯠꯇꯌꯦ ꯑꯦꯛꯖꯥꯝ ꯊꯥꯕ꯭ꯔꯗ
ꯑꯦꯛꯖꯥꯝ ꯊꯥꯕꯗ ꯌꯨꯝꯗꯒꯤ
ꯂꯥꯏꯟꯗ ꯆꯠꯂꯦ ꯑꯣꯛꯇꯣꯗꯣ ꯕꯖꯥꯔꯗ
ꯎꯝ
ꯍꯥꯟꯅꯗꯤꯀꯣ ꯑꯧꯇꯣ ꯕꯔꯥꯁꯦꯠ ꯑ ꯀꯨꯟ ꯈꯠꯇ ꯑꯣꯏꯕꯅꯦꯕ ꯏꯁꯇꯨꯗꯦꯟꯒꯤꯅ ꯇꯔꯥ ꯀꯨꯟ ꯀꯨꯟꯊ꯭ꯔꯥ ꯑꯣꯏꯕꯗꯣ ꯍꯟꯗꯛ ꯇꯤ ꯌꯦꯡꯈꯩ ꯀꯥꯒꯔꯦ
ꯍꯍꯝ ꯂꯣꯏꯔꯦ ꯑꯗꯣ ꯂꯣꯏꯔꯦ ꯅꯠꯇ꯭ꯔꯥ ꯀꯣꯂꯦꯖ
ꯎꯝ
ꯐꯔꯦ ꯐꯔꯦ ꯂꯣꯏꯈ꯭ꯔꯕꯅꯤꯅ
ꯂꯣꯏꯈ꯭ꯔꯦ ꯐꯔꯦ ꯑꯃꯨꯛ ꯇꯧꯔꯔꯣꯏ ꯄꯩꯁꯥ ꯐꯣꯔꯝ ꯐꯤꯜꯂꯞ ꯇꯧꯅꯕꯥꯎ ꯃꯔꯛ ꯃꯔꯛꯇ ꯂꯩꯊꯦ
ꯎꯝ
ꯑꯩ ꯅꯍꯥꯟ ꯊꯕꯛ ꯁꯨꯕꯗꯤ ꯇꯠꯂꯦꯕ
ꯑꯥ
ꯑꯗꯨꯁꯨ ꯑꯩꯒꯤ ꯏ ꯏꯁꯥꯒꯤ ꯏ ꯇꯣꯝꯗꯒꯤ ꯕꯥꯎ ꯀꯣꯟꯅꯗꯕ ꯌꯨꯝꯗ ꯂꯨꯄꯥ ꯇꯔꯥꯐꯥꯎ ꯊꯥꯗꯤ
ꯎꯝ ꯅꯣꯏ ꯌꯨꯝꯗꯗꯤ ꯀꯅꯥ ꯀꯅꯥ ꯂꯩꯒꯦ
ꯑꯈꯣꯏ ꯃꯥꯅꯦ ꯈꯣꯏ ꯕꯥ ꯈꯣꯏ ꯑꯍꯨꯝ ꯈꯇꯅꯤ
ꯑꯣ ꯅꯪ ꯃꯊꯟꯇꯔꯑꯣ
ꯑꯥ
ꯀꯦꯔꯝꯅꯤꯗ
ꯑꯁ ꯅꯨꯡꯉꯥꯏꯗꯦꯗ ꯃꯤꯅꯗꯤ ꯅꯨ ꯅꯨꯡꯉꯥꯏ ꯖꯔꯝꯃꯅꯤ ꯈꯜꯂꯦ ꯍꯣꯏ ꯊꯕꯛꯇꯣ ꯍꯍꯝ
ꯍꯣꯏ ꯑꯗꯨꯕꯨꯗꯤ ꯌꯥꯝꯗꯕꯁꯨ ꯅꯨꯡꯉꯥꯏꯇꯦ
ꯎꯝ ꯎꯝ ꯅꯣꯏꯗꯤ ꯃꯤꯡ ꯀꯌꯥꯒ ꯑꯣꯏꯒꯦ
ꯑꯈꯣꯏꯒꯤꯗꯤꯅꯦ ꯑꯩꯈꯣꯏ ꯃꯥꯅꯦ ꯑꯩꯅꯦ ꯑꯗꯩ ꯑꯩꯒꯤ ꯏꯄꯨꯋꯥ ꯅꯨꯄꯥ ꯑꯅꯤ ꯂꯩꯌꯦꯕꯀꯣ ꯑꯗꯨꯗꯨꯒ ꯑꯈꯣꯏ ꯃꯔꯤ ꯂꯩꯌꯦ ꯑꯩꯈꯣꯏ ꯄꯕꯥꯗꯤ ꯂꯩꯒꯤꯗ꯭ꯔꯦ ꯀꯨꯏꯔꯦ
ꯎꯝ
ꯑꯩꯅ ꯑꯍꯟꯅꯦꯕ
ꯑꯣ ꯑꯅꯤꯗꯨꯗꯤ ꯌꯥꯝ ꯑꯉꯥꯡ ꯑꯣꯏꯔꯤꯕ꯭ꯔꯣ
ꯑꯃ ꯍꯟꯗꯛ ꯀꯩꯅꯣ ꯀꯥꯗꯣꯏꯅꯦ ꯁꯦꯚꯦꯟ ꯁꯦꯃꯤꯁꯇꯔ ꯀꯥꯗꯣꯏꯅꯦ ꯃꯣꯏ ꯐꯣꯔ ꯏꯌꯥꯔ ꯏꯟꯇꯤꯒ꯭ꯔꯦꯇꯦꯠ ꯀꯣꯔꯁꯇꯣ ꯑꯗꯨꯒ ꯑꯃꯅ ꯍꯟꯗꯛ ꯇꯨꯋꯜꯐ ꯊꯥꯗꯣꯏꯅꯦ ꯑꯗꯨꯃꯥꯏꯅ
ꯑꯗꯨꯗꯤ ꯑꯃꯗꯨꯗꯤ ꯑꯩꯍ ꯆꯍꯤ ꯈꯔ ꯃꯅꯔꯝꯒꯅꯤꯅꯦ
ꯃꯥ ꯇꯨꯊꯥꯎꯖꯟ ꯊ꯭ꯔꯤꯗ ꯃꯥꯅ ꯍꯟꯕ꯭ꯔꯣ ꯍꯟꯕ ꯃꯥꯜꯂꯦ
ꯑꯩꯅ ꯇꯨ ꯊꯥꯎꯖꯟ ꯐꯥꯏꯚꯇ
ꯑ ꯅꯪ ꯂꯥꯏꯤꯛ ꯌꯥꯝ ꯉꯟꯅ ꯇꯝꯕ ꯃꯥꯂꯦ ꯑꯍꯝꯎꯝ ꯎꯝ ꯀꯣꯂꯦꯖꯇ ꯊꯨꯅ ꯂꯣꯏ ꯀꯗꯥꯏ ꯑ ꯀꯩꯅꯣ ꯑꯣꯏꯗꯣꯏ ꯅꯠꯇ꯭ꯔꯣ ꯊ꯭ꯔꯤ ꯏꯌꯔ ꯈꯇꯪ ꯅꯠꯇ꯭ꯔꯣ ꯀꯣꯂꯦꯖꯇꯨꯕꯣ
ꯑꯥꯎ
ꯎꯝ